ꯎꯝ
ꯊꯥꯕ꯭ꯔꯣ
ꯇꯥꯏꯌꯦ ꯑꯩꯒꯤꯗꯤ
ꯑꯥꯗꯣ
ꯑꯩꯒꯤꯁꯨ ꯇꯥꯕ꯭ꯔꯣ?
ꯇꯥꯕ꯭ꯔꯣ?
ꯑꯩꯒꯤ ꯇꯥꯗꯕ꯭ꯔꯥ?
ꯆꯥꯛ ꯆꯔꯕꯣ?
ꯇꯥꯏꯌꯦ ꯇꯥꯏꯌꯦ ꯆꯥꯔꯦ ꯑꯩꯒꯤꯗꯤ ꯇꯥꯕ꯭ꯔꯥ
ꯑꯩꯗꯣ ꯃꯩꯔ ꯌꯦꯜ ꯆꯥꯏꯌꯦ
ꯅꯠꯇꯦ ꯑꯩꯒꯤ ꯈꯣꯟꯖꯦꯜ ꯐꯖꯅ ꯇꯥꯕ꯭ꯔꯥ ꯍꯥꯏꯕ?
ꯃꯥꯏꯔꯦꯜ ꯊꯣꯡꯉꯦ ꯃꯥꯏꯔꯦꯜ ꯊꯣꯡꯉꯁꯥꯏ ꯅꯣꯏꯗꯤ
ꯑꯩꯗꯤ ꯑꯂꯨꯒ ꯈꯥꯃꯦꯟ ꯑꯁꯥꯡꯕꯗꯣ ꯇꯥꯕ꯭ꯔꯣ
ꯇꯥꯏꯌꯦ
ꯐꯖꯅ ꯇꯥꯕ꯭ꯔꯥ
ꯃꯥꯏꯔꯦꯜ ꯊꯣꯡꯉꯦ ꯃꯥꯏꯔꯦꯜ
ꯑꯩ ꯑꯩꯅ ꯍꯥꯏꯔꯤꯁꯦ ꯐꯖꯅ ꯇꯥꯕ꯭ꯔꯥ ꯍꯥꯏꯕꯅꯦ
ꯍꯣꯏ ꯐꯖꯅ ꯇꯥꯏ ꯀꯟꯅꯥ
ꯀꯔꯤ ꯀꯩꯗꯧꯔꯝꯃꯤꯅꯣ ꯍꯧꯖꯤꯛꯇꯤ ꯑꯩꯅ ꯊꯣꯡꯉꯦ
ꯅꯪꯅ ꯊꯣꯉꯦ
ꯍꯣꯏ ꯅꯪꯗꯤ ꯀꯩꯗꯧꯔꯝꯃꯤꯅꯣ ꯉꯁꯥꯏ ꯑꯌꯨꯛꯇꯒꯤ ꯆꯠꯈ꯭ꯔꯦ
ꯄꯨꯡ ꯀꯌꯥꯗ ꯍꯜꯂꯛꯀꯦꯔꯣ
ꯄꯨꯡ ꯍꯜꯂꯛꯄ ꯃꯇꯝꯗꯤ ꯑꯣꯏꯔꯛꯑꯅꯤ ꯄꯨꯡ ꯇꯔꯥꯃꯥꯊꯣꯏ ꯕꯥꯔꯣ ꯇꯥꯔꯗꯤ ꯍꯜꯂꯛꯑꯅꯤ
ꯑꯔꯣ ꯑꯌꯨꯛ ꯑꯌꯨꯛꯇꯥ ꯆꯠꯂꯒ ꯅꯨꯡꯊꯤꯟꯗ ꯂꯥꯛꯑꯒ ꯅꯨꯡꯗꯥꯡꯗ ꯑꯃꯨꯛ ‌ꯆꯠꯄꯥ
ꯄꯨꯡ ꯃꯔꯤ ꯑꯗꯨꯋꯥꯏꯗ ꯑꯃꯨꯛ ꯆꯠꯀꯅꯤ ꯅꯪꯗꯤ ꯀꯩꯗꯧꯔꯤꯅꯣ ꯍꯧꯖꯤꯛ ꯇꯥꯕ꯭ꯔꯣ
ꯅꯣꯏ ꯍꯥꯁꯕꯦꯟ ꯀꯔꯤ ꯊꯕꯛ ꯇꯧꯔꯦ ꯉꯁꯤ ꯅꯪ ꯀꯔꯤ ꯊꯕꯛ ꯆꯠꯅꯤꯡꯉꯥꯏ ꯂꯩꯕ꯭ꯔꯣ
ꯂꯩꯇꯦ ꯑꯩꯗꯤ ꯌꯨꯝꯗ ꯁꯨꯝ ꯂꯩꯒꯅꯤ ꯉꯁꯤꯗꯤ ꯑꯩꯅ ꯍꯥꯏꯕꯁꯦ ꯑꯝꯇ ꯇꯥꯗꯕ꯭ꯔꯥ
ꯀ‌ꯣꯂ‌ꯦꯁ ꯆꯠꯀꯦꯔꯥ ꯅꯪ
ꯆꯠꯂꯣꯏꯌꯦ ꯑꯩꯅ ꯍꯥꯏꯕꯁꯦ ꯇꯥꯗꯕ꯭ꯔꯥ
ꯎꯝ ꯎꯝ
ꯑꯣ ꯀꯔꯤ ꯇꯧꯕꯩꯔꯥ ꯑꯗꯨꯗꯤ
ꯀꯩꯗꯧꯕ꯭ꯔꯣ ꯍꯧꯖꯤꯛ
ꯑꯩꯗꯤ ꯐꯝꯃꯥꯒ ꯂꯩꯌꯦ ꯅꯪꯗꯤ
ꯀꯩꯗꯧꯔꯥ ꯂꯩꯕ꯭ꯔ‌ꯣ
ꯐꯝꯔꯥꯒ ꯂꯩꯌꯦ
ꯎꯝ ꯅꯣꯏ ꯅꯣꯏ ꯌꯨꯝꯗ ꯁꯥꯕ꯭ꯔꯣ ꯇꯧꯖꯤꯛ
ꯁꯥꯏꯌ‌ꯦ ꯍꯣꯏ
ꯈꯣꯏ ꯌꯨꯝꯁꯨ ꯌꯥꯝ ꯁꯥꯏꯌꯦ
ꯅꯪꯗꯤ ꯀꯔꯤ ꯇꯧꯔꯤꯅꯣ ꯍꯧꯖꯤꯛ
ꯑꯌꯨꯛꯀ ꯅꯨꯡꯗꯥꯡꯗꯗꯤ ꯏꯪꯕ ꯅꯨꯡꯊꯤꯟꯗꯅ ꯁꯥꯕ
ꯍꯣꯏ ꯑꯩꯈꯣꯏꯗ ꯖꯨꯅꯦ
ꯅ‌ꯣꯏꯒꯤ ꯌꯨꯝꯗꯣ
ꯑꯥꯎ
ꯃꯤ ꯀꯌꯥ ꯂꯩꯕ꯭ꯔꯣ ꯌꯨꯝ ꯕꯔꯥꯗꯣ
ꯍꯧꯖꯤꯛꯇꯤ ꯏꯆꯦꯒ ꯏꯕꯥꯅꯤ ꯈꯛꯇꯅꯦ